ꯑꯥ
ꯑꯕ
ꯇꯥꯏꯌꯦ
ꯎꯝ
ꯉꯁꯤ ꯑꯩ ꯌꯥꯝ ꯅꯉ ꯌꯦ
ꯀꯟꯁꯥꯟꯁꯒꯦ
ꯀ ꯏꯟꯁꯥꯟ ꯆꯥꯒꯦ ꯍ
ꯀꯩ ꯏꯟꯁꯥꯟ ꯆꯥꯒꯦꯕ ꯃꯪꯗꯤ ꯇꯗꯦ ꯅꯪꯦꯅꯦꯜꯕꯣ ꯌꯥꯗꯦ ꯑ ꯌꯥꯔꯦ ꯌꯥꯔꯦ ꯌꯥꯔꯦ ꯌꯥꯔꯦ
ꯀꯨꯏꯅ ꯁꯣꯏꯀꯪ ꯁ ꯆ ꯍꯥꯏꯕ
ꯍꯥꯎꯕ꯭ꯔꯥ
ꯀꯔꯤꯅꯣꯗꯣ
ꯍꯥꯎ ꯕ꯭ꯔꯣ ꯍꯥꯏꯔꯒ
ꯦꯟꯖꯥꯡꯅꯤ ꯅꯨ ꯄꯥꯡꯊꯣꯡꯅ ꯊꯥꯡ ꯆꯂꯗ ꯅ ꯆꯦꯅ ꯇꯥꯕ꯭ꯔꯣ ꯍꯥ ꯇꯥꯏꯌꯦ ꯀꯩꯗꯧꯔꯝꯃꯤ ꯀꯩꯗꯧꯔꯝꯃꯤꯅꯣꯕ
ꯍꯤꯄꯦ
ꯑꯩꯀꯣ ꯉꯁꯥꯏ ꯌꯥꯝ ꯅꯣꯛꯅꯤꯡ ꯌꯥꯝꯅꯤꯀꯣ ꯎ ꯑꯍꯥꯟꯕꯗꯗꯤ ꯄꯥꯃꯦ ꯀꯣꯟꯅ ꯅꯣꯡꯅꯤꯡꯉꯛꯄꯅꯦ ꯑꯗꯨꯝ ꯅꯣꯅꯤꯡꯉꯛꯄ ꯅꯪꯗꯤ ꯈꯪꯗꯁꯨ ꯌꯥꯔꯤꯔꯦ ꯃꯔꯝ ꯈꯪꯉꯨꯔꯅꯨ ꯃꯔꯝ ꯈꯪ ꯑꯣ ꯔꯥꯏ ꯍꯦꯜꯅ ꯅꯣꯅꯤꯡꯉꯥꯟ
ꯀꯩꯅꯣ ꯑꯩ ꯈꯣꯟꯖꯦꯜꯒ ꯏꯅꯥꯎꯅꯨꯄꯤ ꯈꯣꯟꯖꯦꯜꯗꯣ ꯈꯪꯗꯕ꯭ꯔꯣ
ꯗꯤꯔꯒꯝ
ꯑꯣ
ꯍꯧꯖꯤ ꯅꯪꯒꯤ ꯐꯣꯟꯁ ꯇꯥ ꯇꯗꯤꯅꯤ ꯈꯪꯉꯣꯏꯗꯦ
ꯎꯝ ꯀꯔꯤ ꯀꯔꯤ ꯑꯣꯗꯤ ꯁꯔ ꯕꯥ ꯍꯧꯖꯤꯛ ꯑꯃꯨ ꯁꯥꯔꯁꯕꯥꯅꯤ
ꯅꯤꯡ ꯁꯥꯏ ꯄꯗꯛ ꯊꯥꯔꯛꯄꯗꯣ
ꯑꯥ
ꯑꯗꯨꯔꯕ
ꯑꯗꯨ ꯅꯠꯇꯦꯕ
ꯀꯔꯝꯕꯅꯣ
ꯍꯌꯦꯡ ꯊꯥꯔꯛꯀꯦ ꯐꯣꯇꯣ ꯀꯥꯞꯄꯒ
ꯅꯪꯒꯤꯁꯤ ꯀꯩꯅꯣ ꯌꯦꯉꯣ ꯑꯩ ꯉꯁꯥꯏ ꯊꯥꯔꯗ ꯔꯥꯎ ꯃꯅꯤ ꯑꯍ ꯍꯝꯕ ꯊꯥꯡꯄꯗꯣ
ꯑꯍꯥꯟꯕꯗꯣ ꯅꯠꯇꯦꯕ ꯑꯗꯨꯗꯤ ꯌꯦꯂꯣꯄꯥꯏꯅꯤꯗꯅ ꯂꯥꯏꯔꯤꯛ ꯍꯩꯕꯤ ꯍꯥꯏꯌꯦ
ꯑ
ꯎꯝ ꯑꯗꯨ ꯃꯅꯥꯗꯣ ꯈꯔꯗꯤ ꯃꯥꯟꯅꯩꯌꯦꯕ ꯍꯥꯟꯅ ꯊꯥꯔꯛꯄ ꯗꯣꯅꯪ ꯃꯅꯥꯗꯤꯟꯅꯦꯠ ꯇꯦꯕꯥ ꯅ ꯍꯥꯔꯒ ꯀꯔꯤꯔꯀ
ꯃ
ꯅꯪꯒꯤ ꯅꯦꯠꯋꯥꯛ ꯌꯥꯗꯦ ꯅꯦꯋꯥꯛ ꯌꯥꯗꯦ
ꯍꯧꯖꯤꯀꯤ
ꯌꯥꯔꯦ
ꯎꯝ
ꯌꯥꯔꯦ
ꯑꯀꯣꯟꯕ ꯊꯥꯔꯛꯄꯗꯨꯗꯤ ꯀꯃꯥꯏꯅ ꯇꯧꯋꯦ ꯐꯖꯕ꯭ꯔꯕ
ꯅꯠꯇꯦꯕꯕꯥ
ꯑꯩ ꯐꯥꯖꯕ꯭ꯔꯥ ꯍꯥꯏꯕꯅꯦꯅꯍꯦ ꯀꯥꯅꯅꯦꯍꯦ
ꯀꯩꯅꯣ ꯐꯖꯗꯦ ꯍꯥꯏꯔꯦꯗꯅ ꯑꯗꯣ ꯐꯖꯗꯦꯕ ꯑꯗꯨꯗꯤ ꯎꯝ ꯆꯨꯝꯗ꯭ꯔꯤꯡ ꯍꯥꯎꯕꯅꯤ
ꯑꯩꯅ ꯈꯜꯂꯤꯁꯤꯅ ꯃꯇꯥꯏ ꯃꯇꯥꯏꯗ ꯂꯝꯕꯤ ꯃꯇꯥꯏ ꯑꯗꯨ ꯊꯥꯁꯤꯔꯥ ꯈꯟꯕ
ꯑꯗꯨ ꯅꯠꯇꯦ ꯑꯩꯅ ꯊꯥꯅꯤꯡꯕꯗꯤ ꯍꯌꯦꯡ ꯊꯥꯔꯒꯦꯕ ꯑ ꯀꯩꯅꯣ ꯎ ꯅꯣꯏ ꯅꯃꯥ ꯆꯥꯎꯧ ꯅꯃꯥ ꯆꯥꯎ ꯍꯥꯏꯒꯦꯔꯥ ꯅꯃꯥ ꯇꯣꯟ ꯍꯥꯏꯒꯦꯔ ꯌꯨꯝ ꯒꯦꯠ ꯃꯅꯥꯛꯇ ꯊꯧꯕꯗꯣ ꯈꯪꯗ꯭ꯔꯣ ꯄꯕꯤ
ꯑꯩ ꯑꯁ ꯐꯖꯅ ꯌꯦꯡꯗꯦꯕ ꯀꯥꯎꯈ꯭ꯔꯦꯕ
ꯂꯣꯏꯔꯦ ꯅꯪ ꯁꯤꯗꯤ ꯅꯨꯃꯤꯠꯇꯨ ꯀꯗꯥꯏꯗ ꯌꯦꯡꯉꯒ ꯆꯠꯄ꯭ꯔꯗꯤ ꯈꯪꯉꯦ
ꯅꯨꯃꯤꯠꯇꯣ ꯏꯕꯥꯅꯤꯗ ꯑꯗꯨꯝ ꯂꯥꯛꯄꯅꯦ ꯅꯪꯉꯣꯟꯗꯗ ꯑꯗꯨꯝ ꯌꯦꯡꯁꯜꯂ
ꯍꯅꯤꯇꯅꯤꯒꯦ
ꯑꯩ ꯀꯥꯎꯑꯣ ꯋꯥꯅꯤꯗ ꯀꯥꯎꯑꯣ
ꯍꯌꯦꯡ ꯍꯌꯦꯡ ꯍꯥꯏꯔꯛꯀꯦ ꯐꯖꯕꯅꯦ ꯑꯗꯨꯗꯤ ꯑꯗꯨꯝ ꯎꯝ ꯄꯨꯟꯁꯤ ꯆꯍꯤ ꯆꯨꯞꯄ ꯑꯗꯨꯝ ꯍꯤꯡꯂꯤꯈꯩ ꯑꯗꯨꯝ ꯑꯁꯪꯉꯒ ꯂꯩꯑꯦꯕ ꯃꯆꯨꯗꯨꯀꯣ
ꯁꯤ ꯀ
ꯅꯠꯇꯦ
ꯁ ꯊ
ꯂ ꯅ ꯋꯥ ꯇꯣ ꯆꯦ ꯇ
ꯆꯂ ꯁꯒ꯭ꯔ
ꯑ ꯌꯥꯝ ꯁꯪꯉꯦꯕ
ꯑꯩꯈꯣꯏꯒꯤ ꯀꯩ ꯍꯥꯏꯒꯤ ꯃꯄꯥꯛ ꯃꯄꯥꯛ ꯑꯣꯏꯕꯗꯨ ꯅꯠꯇ꯭ꯔꯣ ꯃꯅꯥꯗꯣ ꯍꯥꯥ ꯇꯥ ꯗ꯭ꯔ ꯍꯣ ꯇꯥꯗꯕ꯭ꯔꯣ